ꯑꯣ ꯍꯜꯂꯣ ꯏꯃꯥꯟꯅꯕꯤ
ꯍꯥꯎ
ꯅꯪ ꯌꯨꯝꯗ ꯂꯩꯕ꯭ꯔꯣ
ꯌꯨꯝꯗ ꯂꯩꯌꯦ
ꯀꯩꯅꯣꯅꯦ ꯅꯪ ꯑꯁꯤ ꯊꯕꯛ ꯆꯠꯊꯣꯛꯀꯗꯕꯒ ꯂꯩꯕ꯭ꯔꯣ
ꯊꯕꯛꯁꯦ ꯎꯝ ꯍꯧꯖꯤꯛꯄꯨꯗꯤ ꯆꯠꯊꯣꯛꯎꯅꯦꯕꯀꯣ ꯆꯠꯊꯣꯛꯄꯖꯦ ꯉꯥꯛꯇꯪ ꯂꯩꯔꯒ ꯉꯥꯛꯇꯪ ꯂꯩꯔꯒꯗꯤ ꯂꯩꯔꯔꯣꯏ ꯀꯩꯗꯧꯔꯦ
ꯑꯥ ꯀꯩꯅꯣ ꯇꯧꯕꯅꯦ ꯉꯁꯤꯁꯦ ꯍꯧꯔꯦꯟ ꯁꯤ ꯅꯨꯡꯁꯥ ꯈꯔ ꯅꯦꯝꯗꯔꯛꯄꯩꯗꯣ
ꯑꯧ
ꯑꯗꯨꯗ ꯑꯗꯨꯗ ꯕꯖꯥꯔ ꯑꯝꯇ ꯆꯠꯃꯤꯟꯅꯧꯁꯤꯔꯅ ꯅꯪꯉꯣꯟꯗ ꯍꯥꯏꯒꯦ ꯇꯧꯕ
ꯌꯥꯏꯌꯦ ꯌꯥꯏꯌꯦ
ꯑꯗꯨꯅꯦ ꯑꯁ ꯑꯩꯁꯤꯗ ꯄꯣꯠ ꯆꯩ ꯃꯌꯥꯝꯖꯤꯅ ꯃꯔꯣꯟ ꯑꯃꯅꯦ ꯋꯥꯠꯁꯤꯜꯂꯛꯄꯒ ꯑꯗꯒꯤꯗꯤ ꯆꯠꯃꯤꯟꯅꯅꯕ ꯃꯤꯒ ꯂꯩꯇꯕꯒ ꯑꯩ ꯅꯪ ꯊꯕꯛ ꯂꯩꯇ꯭ꯔꯥꯗꯤ ꯑꯝꯇ ꯆꯠꯃꯤꯟꯅꯧꯖꯦꯅ ꯅꯪꯉꯣꯟꯗ ꯍꯧꯒꯦꯅ ꯀꯣꯜ ꯇꯧꯔꯛꯏꯅꯦ
ꯑꯩꯁꯨ ꯆꯠꯀꯦ ꯈꯜꯂꯝꯕꯅꯦ ꯕꯖꯥꯔꯁꯦ
ꯎꯝ
ꯑꯗꯣ ꯆꯠꯃꯤꯟꯅꯅꯕ ꯃꯤꯁꯤ ꯂꯩꯇꯗꯅ ꯑꯩꯗꯣ ꯉꯍꯥꯟꯗꯣ ꯇꯣꯛꯑꯦ
ꯑꯥ ꯑꯁ ꯑꯗꯨꯗꯤ ꯇꯥꯟ ꯆꯞ ꯆꯥꯔꯦ ꯎꯝ
ꯏꯅꯪꯁꯦ
ꯇꯥꯟ ꯆꯞ ꯆꯥꯔꯁꯦ ꯍꯧꯔꯦꯟ ꯆꯠꯃꯤꯟꯅꯔꯨꯔꯁꯦ ꯑꯩꯖꯨ ꯌꯨꯝꯒꯤ ꯑꯋꯥꯠ ꯑꯄꯥ__ ꯄꯥ ꯈꯔꯅꯦ ꯑꯗꯒꯤꯗꯤ ꯑꯥ ꯑꯩꯈꯣꯏ ꯀꯩꯅꯣꯒꯤ ꯑꯩꯈꯣꯏ ꯏꯅꯝꯃꯗꯣ ꯃꯥ ꯐꯅꯦꯛꯀꯤ ꯃꯔꯨꯞ ꯇꯧꯋꯤꯗꯅ
ꯎꯝ
ꯑꯗꯨꯒꯤ ꯃꯔꯨꯞꯀꯤꯗꯨꯖꯨ ꯐꯅꯦꯛ ꯐꯤ ꯈꯔ ꯌꯦꯡꯉꯛꯑꯣꯅ ꯍꯥꯏꯌꯦ ꯑꯗꯨꯒꯤ ꯑꯗꯨꯁꯨ ꯅꯪ ꯅꯪꯅ ꯐꯅꯦꯛ ꯀꯤ ꯃꯔꯝꯗꯣ ꯈꯔ ꯈꯪꯕꯅꯤꯅ ꯏꯕꯥꯅꯤ ꯑꯝꯇ ꯀꯩ ꯀꯩꯅꯣ ꯈꯔ ꯌꯦꯡꯃꯤꯟꯅꯅꯕ ꯍꯣꯔꯦꯟꯗꯣ
ꯍꯣꯏ ꯑꯗꯒꯤ ꯏꯟꯖꯥꯡ ꯅꯥꯄꯤ ꯈꯔꯁꯨ ꯂꯩꯔꯛꯁꯦ
ꯍꯣꯏ ꯍꯣꯏ ꯑꯗꯨꯅꯦ ꯌꯨꯝꯒꯤ ꯑꯋꯥꯠ ꯑꯄꯥ ꯏꯟꯖꯥꯡ ꯅꯥꯄꯤꯗꯒꯤ ꯀꯩꯗꯒꯤ ꯑꯁ ꯌꯥꯝ ꯊꯤꯅ ꯋꯥꯠꯂꯕꯅꯦꯁꯦ꯫ ꯃꯄꯥꯟ ꯊꯣꯛꯇꯕ ꯀꯨꯏꯔꯦ ꯑꯩꯈꯣꯏ ꯂꯝꯕꯤꯗꯨ ꯈꯪꯉꯦꯗꯅ꯫
ꯎꯝ ꯍꯨꯝ
ꯅꯣꯡ ꯆꯨꯔꯛꯑꯗꯤ ꯀꯗꯥꯏꯗꯒꯤ ꯊꯣꯛꯄ ꯉꯝꯄꯣꯠꯇꯦ꯫ ꯎꯝ ꯂꯧꯕꯨꯛꯇ ꯀꯨꯝꯕꯒ ꯆꯥꯞ ꯆꯞ ꯃꯥꯟꯅꯩ ꯍꯥꯏꯕ꯫
ꯐꯤꯔꯣꯜꯒꯁꯦ ꯀꯩꯅꯣ ꯇꯧꯗ꯭ꯔꯁꯨ ꯌꯥꯔꯦ ꯃꯆꯨ ꯁꯪꯗꯕꯁꯨ ꯌꯥꯔꯦ꯫
ꯑꯗꯨꯅꯦ ꯍꯥꯏꯁꯦ ꯕꯦꯔꯥꯅꯦ ꯍꯥꯏꯕ ꯑꯁꯨꯛ ꯌꯥꯝ ꯐꯠꯇꯕ ꯂꯝꯕꯤꯁꯤꯕꯨ꯫
ꯑꯩꯈꯣꯏꯅ ꯑꯩꯈꯣꯏꯒꯤ ꯂꯝꯕꯤꯗ ꯐꯩ ꯑꯃꯔꯣꯝꯗ꯫
ꯍꯣꯏ ꯑꯁ ꯅꯣꯏꯒꯤꯗꯤ ꯌꯥꯝ ꯊꯤ ꯅꯨꯡꯉꯥꯏ ꯀꯩꯅꯣ ꯑꯁ꯫ ꯑꯩꯈꯣꯏꯒꯤꯁꯤꯖꯤꯛꯇꯤ ꯀꯔꯤ ꯇꯧꯔꯕꯅꯣ ꯑꯩꯈꯣꯏ ꯁꯔꯀꯥꯔꯁꯦ ꯃꯃꯤ ꯄꯥꯟꯗ꯭ꯔꯕ ꯒ꯭ꯌꯥꯟ ꯇꯥꯗꯦ ꯑꯩ ꯁꯥꯎꯅꯤꯡꯕꯅꯁꯨ ꯂꯣꯛꯑꯦ ꯈꯜꯂꯨ ꯈꯜꯂꯨꯔꯒ꯫
ꯅꯣꯏ ꯂꯩꯀꯥꯏꯗꯨ ꯈꯛꯇꯪ ꯄꯥꯝꯕꯤꯔꯝꯃꯔꯣꯏ꯫
ꯑꯗꯨꯅꯦ ꯍꯥꯏꯥꯁꯦ꯫ ꯃꯥꯏꯗꯤ ꯁꯤꯡꯅꯕ ꯃꯌꯥꯝ ꯃꯥꯟꯁꯤꯜꯂꯛꯄ ꯑꯗꯣ ꯈꯪꯗꯦꯕꯣ ꯃꯌꯨꯝꯗ ꯍꯦꯛꯇ ꯆꯠꯂꯁꯦꯔ ꯈꯪꯗꯦ꯫
ꯅꯥꯎꯔꯤ ꯀꯥ ꯄꯨꯁꯤꯔꯥ꯫
ꯀꯥꯞꯊꯨꯔꯕꯅꯦ ꯃꯥꯏ ꯂꯋꯥꯏ ꯑꯇꯥꯕꯗꯨꯗ ꯁꯣꯏꯗꯅ ꯅꯣꯡꯃ꯫
ꯆꯤꯔꯩ ꯑꯇꯥꯡꯕꯗ ꯅꯥꯎꯔꯤꯅ ꯐꯥꯔꯁ ꯂꯥꯎꯟ ꯀꯥꯞꯁꯤꯜꯂꯒ꯫
ꯑꯗꯨꯅꯦ꯫
ꯑꯣ ꯂꯣꯡꯈꯥꯛ ꯂꯣꯡ ꯇꯥꯈ꯭ꯔꯕ꯫
ꯍꯦꯃꯥꯟ ꯂꯥꯡꯃꯟꯈ꯭ꯔꯦ ꯍꯥꯏꯕ ꯂꯝꯕꯤꯁꯦ꯫ ꯍꯥꯏꯗꯤ ꯃꯥꯁꯨ ꯊꯣꯛꯇꯕꯁꯨ ꯅꯠꯇꯦ ꯃꯥꯁꯨ ꯅꯨꯡꯇꯤꯒꯤ ꯐꯥꯎꯔ ꯆꯠꯂꯤꯅꯤ꯫ ꯈꯪꯗ꯭ꯔꯦꯗ ꯇꯥꯡꯉꯦꯅ ꯇꯥꯡꯉꯗꯤ ꯃꯤꯠꯁꯦ꯫ ꯎꯗꯕ ꯖꯥꯠꯅꯦ ꯀꯩꯝꯇ꯫
ꯄꯩꯁꯥ꯫ ꯄꯩꯁꯥ ꯂꯩꯇ꯭ꯔꯤꯔꯥ ꯁꯦꯝꯑꯣꯏꯅ ꯁꯦꯝꯗ꯭ꯔꯤꯔꯥ ꯑꯃ ꯇꯧꯔꯦꯅꯦ꯫
ꯍꯥꯏꯗꯤ ꯄꯩꯁꯥ ꯂꯩꯇꯕ ꯍꯥꯏꯁꯦ ꯃꯥꯅ ꯑꯗꯨꯝ ꯊꯥꯒꯠꯂꯒ ꯑꯗꯨꯝ ꯂꯧꯊꯕ ꯌꯥꯕ ꯄꯣꯠꯅꯦꯕ ꯑꯗꯨꯃ ꯈꯪꯗ꯭ꯔꯦꯗ ꯋꯥꯁꯨ ꯌꯥꯝ ꯉꯥꯡꯅꯤꯡꯗꯦꯗ꯫
ꯇꯣꯛꯁꯤꯁꯦ ꯃꯣꯏ ꯁꯔꯀꯥꯔꯔꯤ ꯋꯥꯔꯤꯁꯦ ꯑꯇꯣꯞꯄ ꯋꯥꯔꯤ ꯑꯣꯏꯅ ꯁꯥꯁꯦ꯫
ꯍꯣꯏꯗ ꯑꯗꯨꯅꯦ ꯂꯝꯕꯤꯗꯣ ꯐꯠꯇꯕꯅꯤꯅꯦ ꯑꯩꯁꯨ ꯆꯥꯠ ꯆꯠꯄꯗꯨ ꯇꯟꯕ ꯍꯥꯏꯇꯥꯔꯦ ꯌꯥꯝꯅ ꯑꯣ꯫ ꯉꯁꯤ ꯅꯨꯡꯁꯥꯗꯤ ꯈꯔ ꯁꯥꯗꯣꯔꯛꯑꯦ ꯅꯨꯡꯁꯥꯁꯦ ꯍꯣꯔꯦꯟ ꯈꯤꯇꯪ ꯏꯪꯊꯔꯛꯄꯩꯗꯣ ꯑꯗꯨꯗ ꯆꯠꯊꯣꯛꯎꯔꯁꯦ ꯑꯗꯨꯒ ꯄꯣꯠ ꯆꯩ ꯀꯩꯀꯥꯗꯣ ꯈꯔ ꯌꯦꯡꯅꯕ꯫
ꯑꯁ ꯄꯣꯠꯇꯤ ꯌꯥꯝꯃꯤꯍꯦ ꯂꯩꯗꯧꯁꯤ ꯏꯕꯤꯝ ꯃꯥ
ꯌꯥꯝꯃꯦ ꯌꯥꯝꯃꯦ ꯑꯁ ꯈꯥꯎꯗꯣ ꯈꯔ ꯈꯔ ꯑꯆꯧ ꯑꯆꯧꯕ ꯑꯃꯃꯝ ꯄꯥꯏꯅꯔꯛꯑꯁꯦ꯫
ꯕꯖꯥꯔꯁꯤꯅ ꯌꯥꯝ ꯂꯥꯞꯄꯅꯤꯅꯀꯣ꯫
ꯑꯥ꯫
ꯑꯗꯩ ꯄꯣꯠ ꯆꯩꯩꯁꯦ ꯑꯋꯥꯠ ꯑꯄꯥꯁꯦ ꯁꯨꯝ ꯁꯨꯝ ꯊꯝꯖꯤꯟꯈꯤꯕꯗ ꯃꯌꯥꯝ ꯌꯥꯝꯃꯦ ꯍꯥꯏꯕ ꯂꯩꯗꯧꯁꯦ꯫
ꯑꯁ ꯌꯥꯝꯃꯦ ꯌꯥꯝꯃꯦ꯫ ꯑꯗꯒꯤꯗꯤ ꯀꯩꯅꯣꯁꯨ ꯆꯪꯉꯛꯁꯦ ꯕꯤꯁꯜꯁꯨ ꯆꯪꯉꯛꯁꯦ꯫ ꯆꯥꯛꯈꯨꯝꯒꯤ ꯄꯣꯠ ꯆꯩꯩ ꯈꯔ ꯋꯥꯠꯂꯦ ꯑꯁ ꯎꯝ ꯕꯖꯥꯔꯗꯗꯤ ꯈꯔ ꯃꯨꯛ ꯇꯥꯡꯉꯅꯦꯕꯀꯣ ꯄꯤꯁꯥꯒꯤꯗꯨꯅ ꯈꯔ ꯍꯣꯡꯗꯣ ꯃꯥꯜꯂꯦ ꯑꯗꯨꯗꯩ ꯈꯔ ꯀꯩ ꯀꯩꯅꯣ ꯈꯔ ꯌꯦꯡꯉꯛꯅꯕ
ꯑꯗꯒꯤ ꯄꯣꯠ ꯆꯩ ꯑꯣꯐꯔ ꯂꯩꯕꯁꯨ ꯌꯦꯡꯉꯛꯁꯦ
ꯍꯣꯏ ꯍꯣꯏ ꯍꯣꯏ ꯑꯁ ꯑꯗꯨꯝꯕꯗꯨ ꯈꯔ ꯇꯧꯗ꯭ꯔꯗꯤ ꯄꯩꯁꯥꯅ ꯋꯥꯕꯅꯦ
ꯎꯝ
ꯇꯥꯡꯅ ꯇꯥꯡꯈꯜꯂꯛꯄꯅꯦ
ꯌꯥꯗ꯭ꯔꯦ ꯑꯗꯩꯗꯤ ꯑꯩꯈꯣꯏ ꯏꯃꯥꯒꯤ ꯑꯩꯈꯣꯏ ꯏꯃꯥꯒꯤ ꯍꯤꯗꯥꯛꯇꯨꯁꯨ ꯊꯥ ꯑꯍꯨꯝ ꯑꯍꯨꯝ ꯆꯥꯕꯗꯣ ꯍꯟꯗꯛ ꯊꯥ ꯑꯍꯨꯝ ꯐꯥꯔꯦꯕ ꯂꯣꯏꯁꯤꯜꯂꯛꯀꯗꯧꯔꯦ ꯑꯗꯨꯒꯤ ꯍꯤꯗꯥꯛꯇꯨꯁꯨ ꯍꯥꯟꯅ ꯑꯩꯈꯣꯏꯅ ꯑꯗꯨꯝ ꯄꯥꯎ ꯐꯥꯎꯅꯕ ꯀꯩꯅꯣꯗꯣ ꯐꯥꯔꯃꯥꯁꯤꯗꯣ ꯑꯗꯨ ꯑꯗꯨꯗꯒꯤ ꯆꯠꯂꯒ ꯍꯪꯉꯛꯑꯒ ꯑꯃꯨꯛ ꯂꯩꯔꯛꯑꯁꯦ ꯑꯗꯨꯗꯅ ꯑꯃꯨꯛ ꯑꯩꯈꯣꯏꯅ ꯑꯗꯨꯝ ꯂꯩꯕꯒꯤꯅꯦ ꯄꯩꯁꯥ ꯈꯔ ꯇꯥꯅ ꯄꯤꯕꯤꯌꯦꯕ
ꯎꯝ ꯍꯤꯗꯥꯛꯁꯤꯁꯨ ꯄꯩꯁꯥ ꯌꯥꯝ ꯌꯥꯝ ꯇꯥꯡꯉꯤꯅꯦ ꯅꯪꯕꯣ
ꯇꯥꯡꯉꯦ ꯇꯥꯡꯉꯦ ꯑꯁ ꯊꯥ ꯑꯍꯨꯝ ꯑꯍꯨꯝ ꯈꯨꯗꯤꯡꯒꯤꯅꯦ ꯌꯦꯡꯉꯣ ꯆꯥꯗ꯭ꯔꯗꯤ ꯃꯨꯛ ꯏꯃꯥꯗꯨ ꯅꯥꯕꯗꯣ ꯑꯃꯨꯛ ꯍꯦꯟꯖꯤꯟꯒꯅꯦꯅ ꯑꯁ ꯈꯪꯗꯦꯗ
ꯁꯨꯃꯥꯏꯅ ꯇꯧꯁꯦ
ꯎꯝ
ꯑ ꯏꯕꯥꯅꯤꯗꯪ ꯆꯠꯄꯗꯤ ꯄꯣꯠꯇꯣ ꯌꯥꯝ ꯌꯥꯝꯕꯅꯤꯅ ꯌꯥꯝꯕꯅꯤꯅꯅꯦ
ꯑꯥ
ꯁꯨꯃꯥꯏꯅ ꯇꯧꯁꯦ ꯑꯥ ꯑꯩꯈꯣꯏ ꯂꯩꯀꯥꯏꯒꯤꯅꯦ ꯏꯅꯥꯎꯄꯤ ꯑꯃ ꯂꯩ ꯑꯗꯨ ꯄꯣꯔꯛꯀꯦ
ꯑ ꯍꯣꯏ ꯌꯥꯏꯌꯦ ꯑꯗꯨꯗꯤ ꯀꯩꯅꯣ ꯇꯧꯔꯁꯤꯔ ꯑꯩꯁꯨ ꯒꯥꯔꯤ ꯃꯆꯥꯗꯨꯗ ꯑꯗꯨꯝ ꯊꯣꯛꯂꯛꯑꯁꯤꯔ ꯑꯗꯨꯗꯤ
ꯅꯣꯏ ꯂꯝꯕꯤꯗꯨꯕꯨ ꯒꯥꯔꯤ ꯊꯧꯕ ꯌꯥꯒꯗ꯭ꯔꯣ
ꯌꯥꯗꯦ ꯑꯗꯣ ꯑꯩꯈꯣꯏ ꯑꯍꯨꯝ ꯁꯨꯔꯗꯤ ꯒꯥꯔꯤꯗꯣ ꯄꯣꯠꯆꯩꯗꯨꯒ ꯈꯔ ꯆꯤꯜꯂꯣꯏꯗ꯭ꯔꯣ ꯅꯠꯇ꯭ꯔ ꯒꯥꯔꯤ ꯑꯆꯧꯕꯒꯨꯝꯕ ꯂꯩꯕ꯭ꯔꯣ
ꯒꯥꯔꯤ ꯑꯆꯧꯕꯁꯦ ꯊꯧꯕ ꯍꯩꯇꯕ ꯇꯧꯔꯤꯁꯦ
ꯑꯗꯨꯅꯤꯅꯦ ꯕꯦꯔꯥꯥꯁꯦ ꯑꯆꯧꯕꯗꯨ ꯂꯩꯇꯥꯥꯔꯗꯤ ꯑꯗꯨꯗꯗꯤ ꯏꯀꯣꯝ ꯀꯣꯝꯗꯣꯏꯕ
ꯃꯥꯅꯦ ꯃꯥꯅꯦ ꯁꯨꯃꯥꯏꯅ ꯇꯧꯔꯁꯦ ꯑꯣꯛꯇꯣ ꯑꯃ ꯐꯥꯔ ꯂꯣꯏꯔꯦ
ꯅꯠꯇ꯭ꯔꯒ ꯔꯤꯖꯥꯕꯇ ꯑꯣꯏꯅ ꯆꯠꯂꯁꯤꯔꯣ
ꯔꯤꯖꯥꯚꯇꯨꯗꯤ ꯏꯕꯦꯝꯃ ꯄꯩꯁꯥ ꯃꯌꯥꯝ ꯂꯧꯒꯦ ꯍꯥꯏꯔꯛꯀꯅꯤ
ꯑꯦ ꯑꯗꯨꯒꯤꯗꯤ ꯑꯩꯈꯣꯏ ꯀꯀꯥ ꯀꯩꯅꯣ ꯂꯩꯔꯤꯗꯨꯗꯤ ꯑꯣꯇꯣ ꯊꯧꯕ ꯑꯃ ꯂꯩꯔꯤꯗꯨꯗꯤ
ꯍꯣꯏ ꯆꯨꯝꯃꯤꯅꯦꯍꯦ
ꯎꯝ ꯀꯀꯥꯗ ꯍꯥꯏꯔꯒ ꯍꯣꯏ ꯀꯀꯥꯗ ꯍꯥꯏꯔꯒ ꯄꯩꯁꯥꯗꯣ ꯑꯩꯈꯣꯏ ꯃꯁꯦꯅꯦꯅꯥ ꯑꯗꯨꯝ ꯈꯔ ꯇꯥꯅ ꯂꯧꯕꯤꯌꯣꯅ ꯍꯥꯏꯔꯒꯥ
ꯌꯥꯏ ꯌꯥꯏ ꯑꯁ ꯏꯃꯥꯟꯅꯕꯤ ꯑꯩ ꯑꯣꯇꯣ ꯑꯣꯏꯅ ꯊꯣꯡꯅꯤꯡꯉꯛꯑꯦꯗ
ꯎꯝ
ꯄꯣꯁ ꯇꯥꯔꯣꯏꯗ꯭ꯔꯣ ꯇꯨꯄꯤ ꯇꯨꯄꯤ ꯇꯨꯄꯤ ꯎꯞꯁꯜꯂꯥꯅꯤ
ꯑꯥ ꯃꯥꯛꯁ ꯑꯃꯒ
ꯃꯥꯛꯁ ꯑꯃꯒ ꯅꯥꯀꯟꯗ ꯄꯥꯈꯪ ꯂꯩꯔꯝꯃꯒ ꯎꯏ ꯍꯥꯏꯔ ꯂꯣꯏꯔꯦ
ꯀꯩꯅꯣ ꯇꯧꯋꯦ ꯑꯁꯦꯡꯕꯩꯁꯨ ꯍꯧꯖꯤꯛꯀꯥꯟꯗꯤꯅꯦ ꯀꯩꯅꯣꯗꯣ ꯀꯔꯤꯕ ꯏꯔꯤꯛꯁꯣ ꯍꯥꯏꯕ꯭ꯔꯣ ꯑꯥ ꯑꯗꯨꯒꯤꯗꯣ ꯅꯨꯄꯤ ꯊꯧꯅꯕ ꯌꯥꯝ ꯊꯣꯛꯂꯛꯏꯅꯦ
ꯑꯗꯨꯅꯦ ꯑꯩ ꯌꯥꯝ ꯊꯥꯒꯠꯂꯤꯅꯦꯗꯣ
ꯑꯥ ꯑꯗꯒꯤꯗꯤ ꯗꯦꯂꯤꯕꯔꯤ ꯇꯧꯕꯒꯁꯦ ꯃꯥꯏ ꯃꯤꯠ ꯂꯣꯏ ꯈꯨꯝꯖꯤꯜꯂꯒ ꯅꯨꯄꯤꯅꯒ ꯆꯠꯄꯁꯨ ꯌꯥꯎꯋꯦ ꯌꯥꯝ ꯊꯦꯡꯅꯩ ꯍꯟꯗꯛ
ꯑꯗꯨꯃꯥꯏꯅ ꯆꯄꯅꯕꯨ ꯐꯔꯦꯗ
ꯑꯗꯨꯅꯦ ꯏꯀꯥꯏꯔꯦ ꯍꯥꯏꯔꯦ ꯃꯥꯏ ꯃꯤꯠ ꯈꯨꯝꯖꯤꯟꯕꯤꯔꯅꯤ ꯇꯨꯄꯤꯗꯨꯒ ꯑꯅꯣꯛ ꯑꯗꯨꯒ ꯑꯗꯣ ꯅꯨꯡꯁꯥ ꯁꯥꯔꯀꯥꯟꯗꯗꯤ ꯁꯥꯅꯤꯍꯦ
ꯑꯑꯣꯏꯕ
ꯑꯗꯨ ꯈꯔ ꯂꯩꯔꯗꯤ ꯏꯀꯥꯏꯅꯔꯛꯑꯔꯣꯏꯗ ꯍꯧꯖꯤꯛꯄꯨꯗꯤ ꯈꯤꯇꯪ ꯃꯣꯏ ꯃꯁꯦꯟ ꯇꯔꯛ ꯇꯔꯛ ꯇꯧꯕꯒꯤ ꯏꯀꯥꯏꯕ ꯈꯨꯝꯃꯤꯕ ꯍꯥꯏꯗꯨꯅꯤ
ꯑꯗꯨꯅꯦ ꯑꯁ ꯑꯗꯨ ꯍꯥꯏꯔ ꯑꯩꯗꯤ ꯗꯨꯀꯥꯟ ꯐꯝꯃꯒ ꯀꯋꯥꯗꯨꯝ ꯇꯞꯅꯤꯡꯉꯤꯅꯦ ꯌꯥꯝ ꯅꯨꯡꯉꯥꯏꯗꯧ ꯃꯥꯟꯗ꯭ꯔꯣ
ꯑꯗꯨꯗꯤ ꯇꯜꯂꯦ
ꯑꯁ ꯑꯩ ꯌꯥꯝ ꯅꯨꯡꯉꯥꯏꯗꯧ ꯃꯥꯜꯂꯦꯀꯣ ꯌꯣꯝꯃ ꯄꯤꯁꯟꯅꯅꯕ ꯌꯥꯝ ꯅꯨꯡꯉꯥꯏꯗꯧ ꯃꯥꯜꯂꯦ
ꯑꯁ ꯑꯩꯗꯤ ꯀꯋꯥ ꯇꯞꯄꯁꯤꯃ ꯁꯨꯡꯍꯩ ꯍꯦꯛ ꯍꯩꯇꯦ ꯍꯥꯏꯕ
ꯑꯩꯗꯤ ꯍꯩꯌꯦ ꯑꯉꯥꯡ ꯑꯣꯏꯀꯥꯟꯗꯅꯦ ꯑꯩꯈꯣꯏ ꯏꯃꯥꯒꯤ ꯀꯋꯥ ꯂꯩꯕ ꯆꯠꯄꯗꯅꯦ
ꯑꯥ
ꯑꯩꯈꯣꯏ ꯃꯣꯏ ꯗꯨꯀꯥꯟꯗꯨꯗ ꯆꯪꯉꯦꯗꯅ
ꯎꯝ
ꯆꯪꯉꯒꯦ ꯍꯦꯛꯇ ꯇꯞꯄꯅꯦ ꯑꯩꯅ
ꯑꯩꯈꯣꯏꯒꯤ ꯂꯩꯀꯥꯏꯗꯁꯨꯅꯦ ꯑꯉꯥꯡꯁꯤꯡꯁꯦ ꯂꯣꯏꯅ ꯍꯩ ꯍꯥꯏꯕ ꯑꯩꯒꯤ ꯑꯩꯒ ꯑꯗꯨꯝ ꯄꯨꯟꯕ ꯑꯉꯥꯡ ꯄꯤꯛꯇꯔꯨꯗꯣ
ꯎꯝ
ꯑꯁ ꯃꯥꯅ ꯍꯩꯕꯁꯤꯗꯤ ꯂꯣꯏꯔꯦ ꯃꯥꯅꯒ ꯑꯩꯉꯣꯟꯗ ꯇꯥꯛꯑꯦꯕ ꯑꯗꯨ ꯑꯣꯏ ꯇꯥꯔꯁꯨꯅꯦ ꯃꯣꯏꯅ ꯇꯧꯕꯗꯗꯤ ꯌꯥꯝ ꯂꯥꯏꯕ ꯃꯥꯟꯕ ꯑꯩꯅ ꯇꯞꯄ ꯀꯥꯟꯁꯤꯗꯅ ꯍꯦꯛꯇ ꯍꯩꯇꯦ ꯍꯥꯏꯕ ꯊꯨꯞꯄꯅ ꯃꯔꯣꯝꯃ ꯍꯩꯇ꯭ꯔꯤꯕ ꯌꯥꯗ꯭ꯔꯦ ꯌꯥꯗ꯭ꯔꯦ ꯀꯋꯥꯁꯦ ꯑꯩꯒꯤ ꯊꯕꯛ ꯅꯠꯇ꯭ꯔꯦ
ꯀꯋꯥ ꯇꯞꯄꯩ ꯅꯨꯡꯉꯥꯏꯕꯁꯦ ꯏꯁꯤꯡꯗꯨꯗ ꯀꯋꯥ ꯃꯅꯥ ꯐꯖꯅ ꯆꯥꯝꯊꯣꯛꯑꯅꯤ
ꯎꯝ
ꯂꯧꯈꯠꯂꯛꯑꯅꯤ ꯃꯅꯥ ꯑꯄꯥꯛꯄ ꯑꯝꯗ
ꯁꯨꯅꯨ ꯇꯩꯁꯜꯂꯅꯤ ꯀꯊꯥ ꯇꯩꯔꯅꯤ ꯑꯗꯒꯤ ꯍꯤꯗꯥꯛ ꯃꯅꯥ ꯃꯌꯥꯝ ꯂꯣꯏ ꯆꯥꯏꯁꯤꯜꯂꯅꯤ ꯃꯈꯜ ꯃꯈꯜ ꯂꯩꯗꯅ ꯇꯤꯟꯁꯣ ꯕꯤꯁꯀ ꯍꯥꯏꯕꯗꯣ
ꯎꯝ ꯃꯃꯤꯡꯗꯤ ꯈꯔ ꯇꯥꯔꯦ ꯑꯁ ꯃꯁꯛ ꯐꯖꯅ ꯈꯪꯗꯦꯗ
ꯀ꯭ꯋꯥ ꯃꯔꯨ ꯆꯞ ꯆꯞꯀ ꯆꯞꯈꯥꯏꯔꯒ ꯑꯁ
ꯀ꯭ꯋꯥ ꯃꯔꯨ ꯆꯞꯄꯗꯣ ꯑꯁ ꯃꯤ ꯁꯣꯏꯒꯤꯗꯅ ꯃꯈꯨꯠ ꯆꯞꯄꯒ ꯌꯥꯎꯅꯩꯕꯣ ꯌꯥꯝꯅ
ꯌꯥꯎꯋꯦ ꯌꯥꯎꯋꯦ
ꯇꯟꯂꯦ ꯌꯥꯝ ꯅꯥꯅꯤ ꯍꯥꯏꯕ
ꯌꯦꯡꯉꯒ ꯆꯞꯇꯕ ꯌꯥꯔꯣꯏ
ꯎꯝ ꯂꯨꯝꯅ ꯃꯔꯣꯝ ꯂꯨꯜꯂꯤ ꯂꯨꯝꯃꯤꯕ ꯈꯨꯠꯂꯥꯏꯗꯨꯅ
ꯃꯆꯥꯁꯨ ꯂꯩꯌꯦ
ꯈꯪꯗꯦ ꯑꯩꯅ ꯎꯕꯗꯗꯤ ꯑꯩꯈꯣꯏ ꯂꯩꯀꯥꯏ ꯁꯤꯟꯅꯕꯗꯣ ꯑꯆꯧꯕꯗꯣ ꯁꯤꯟꯅꯩꯌꯦꯕꯀꯣ
ꯎꯝ
ꯑ ꯃꯣꯏꯅ ꯆꯞꯄꯗꯣ ꯌꯥꯝ ꯑꯁ ꯈꯪꯗꯦ ꯄꯥꯏꯕꯗ ꯌꯥꯝ ꯂꯨꯝꯕꯗꯣ ꯑꯣꯏꯌꯦꯕ
ꯈꯪꯗꯦ ꯈꯪꯗꯦ ꯑꯩꯗꯤ ꯌꯥꯝ ꯄꯥꯝꯃꯦ ꯀ꯭ꯋꯥ ꯇꯞꯄꯁꯦ ꯑꯗꯒꯤ ꯑꯣꯇꯣ ꯊꯧꯕ ꯇꯝꯃꯅꯤ ꯈꯔ ꯂꯩꯔꯒ
ꯐꯔꯦ ꯐꯔꯦ ꯁꯤꯟꯐꯝꯁꯦ
ꯄꯩꯁꯥ ꯇꯥꯟꯕꯗ ꯏꯀꯥꯏꯕ ꯌꯥꯗꯦ
ꯍꯣꯏ ꯍꯣꯏ ꯏꯀꯥꯏꯕ ꯌꯥꯗꯦ ꯑꯗꯣ ꯑꯩꯗꯤ ꯀ꯭ꯋꯥꯗꯨꯃꯗꯤ ꯍꯩꯔꯔꯣꯏ
ꯑꯩ ꯂꯩꯔꯤ ꯑꯩ ꯇꯥꯛꯄꯤꯔ ꯂꯣꯏꯔꯦ ꯀꯩꯅꯣ
ꯁꯨꯃꯥꯏ ꯇꯧꯔꯖꯤꯁꯦ ꯎꯝ ꯍꯣꯔꯦꯟꯗꯣ ꯑꯩ ꯂꯣꯏꯁꯤꯟꯕ ꯍꯧꯔ ꯊꯣꯛꯂꯛꯑꯝꯗꯥꯏꯗꯣ ꯅꯪꯉꯣꯟꯗ ꯐꯣꯟ ꯇꯧꯔ ꯍꯥꯏꯔꯛꯑꯒꯦꯕꯀꯣ
ꯍꯣꯏ ꯍꯣꯏ
ꯑꯗꯨꯒ ꯅꯪꯁꯨ ꯑꯗꯨꯝ ꯊꯣꯛꯄ ꯍꯧꯔꯛꯑꯣ ꯍꯥꯏꯗꯤ ꯑꯩꯈꯣꯏꯒꯤꯗꯣ ꯂꯝꯕꯤ ꯐꯠꯇꯕꯅꯤꯅ ꯇꯞꯀꯅꯤꯕ ꯊꯣꯛꯂꯛ ꯄꯗꯣ ꯅꯣꯏ ꯂꯝꯕꯤ ꯁꯥꯡꯖꯕꯣ ꯋꯥꯅꯦ ꯂꯝꯕꯤ ꯐꯕꯅꯦ ꯅꯪꯅ ꯍꯥꯟꯅ ꯌꯧꯔꯛꯄꯁꯨ ꯈꯪꯗꯦ ꯅꯪ ꯈꯤꯇꯪ ꯍꯥꯏꯒꯠꯂꯛꯑꯣ ꯑꯗꯨꯒ ꯑꯩꯈꯣꯏꯒꯤ ꯊꯣꯡꯒꯥꯟ ꯑꯃ ꯂꯝꯕꯤꯒꯤ ꯎꯝ ꯃꯦꯟ ꯔꯣꯗ ꯇꯥꯏꯅꯕꯝꯗꯣ ꯑ ꯑꯗꯨꯒꯤ ꯂꯩꯔꯛ ꯑꯆꯧꯕ ꯑꯗꯨꯋꯥꯏꯗꯨꯗ ꯌꯧꯔꯛꯄꯩꯗꯨꯗ ꯑꯗꯨꯝ ꯎꯝ ꯄꯨꯜꯂꯒ ꯑꯩꯈꯣꯏ ꯀꯀꯥꯗꯣ ꯄꯨꯂꯞ ꯊꯣꯛꯂꯒꯦ ꯑꯗꯨꯒ ꯆꯠꯃꯤꯟꯅꯔꯁꯦ
ꯍꯣꯏ ꯍꯣꯏ ꯏꯃꯥꯟꯅꯕꯤ
ꯑꯗꯨꯗꯤ ꯊꯝꯃꯦꯀꯣ
ꯊꯝꯃꯣ ꯊꯝꯃꯣ